ꯇꯥꯕ꯭ꯔ‌ꯣ
ꯇꯥꯏꯌꯦ ꯑꯁ
ꯅꯨꯉꯥꯏꯔꯤꯔꯣ
ꯅꯨꯡꯉꯥꯏꯔꯤꯌꯦ ꯅꯪꯗꯤ
ꯎꯝꯍꯨꯝ ꯅꯨꯡꯉꯥꯏꯔꯦ ꯍꯥꯏꯕ ꯇꯥꯔꯦꯅꯥ
ꯀꯩꯗꯧꯔꯤꯅꯣ
ꯍꯧꯖꯤꯛꯄꯨꯗꯤ ꯑꯗꯨꯝ ꯂꯩꯔꯦꯗ ꯆꯥꯛ ꯏꯟꯁꯥꯡ ꯊꯣꯡꯁ‌ꯦꯔꯥ ꯂꯩꯔꯒꯅꯦ ꯀꯔꯤ ꯌꯦꯟꯁꯥꯡ ꯊꯣꯡꯁꯤꯔꯥ ꯂꯩꯔꯒꯗꯤ ꯀꯩ ꯌꯦꯟꯁꯥꯡ ꯊꯣꯡꯉꯁꯤꯔꯣ
ꯎꯝ ꯑꯍꯥꯎꯕ ꯊꯣꯡꯉꯣ
ꯑꯁ ꯑꯍ ꯍꯍꯧꯕ ꯍꯥꯏꯁꯦ ꯀꯩ ꯌꯦꯟꯁꯥꯡ ꯊꯣꯡꯁꯤꯔꯥ ꯍꯥꯏ ꯋꯥꯅꯤꯗ ꯑꯩꯗꯤ ꯅꯪꯅ ꯑꯁ ꯁꯥꯟꯖꯥꯁꯦ ꯎꯝ ꯁꯟꯖꯦ ꯄꯝꯗ ꯋꯥꯍꯦ ꯇꯥꯏ ꯁꯥ ꯁꯥꯗꯣ ꯁꯥꯗꯣ ꯍꯌꯦꯡ ꯍꯟꯆꯤꯗꯨ ꯑꯗꯨꯝ ꯉꯔꯥꯡ ꯉꯔꯥꯡ ꯉꯔꯥꯡꯗꯣ ꯁꯟꯁꯖꯥꯏꯌꯦ ꯑꯗꯨꯒ ꯉꯁꯤ ꯑꯌꯨꯛꯇ ꯌꯦꯟ ꯆꯥꯏ
ꯑ ꯍꯥꯎꯕ ꯉꯗ ꯆꯥꯏꯀꯣ ꯌꯥꯗꯦꯀꯣ ꯃꯤ ꯁꯥꯗꯤ
ꯎ ꯑꯁ ꯑꯗꯨꯒꯤ ꯅꯠꯇꯦꯗ ꯑꯗꯨꯝ ꯀꯩꯁ
ꯑꯗꯨꯒꯤ ꯅꯠꯇꯦ ꯑꯗꯨꯅꯦ ꯆꯨꯝꯃꯦ
ꯎꯝ ꯑꯩꯈꯣꯏ ꯁꯪꯒꯣꯝ ꯁꯪꯒꯣꯝ ꯊꯥꯛꯄꯅꯦꯅꯀꯣ ꯑꯗꯨꯒꯤ ꯇꯧꯕ ꯋꯥꯅꯤꯗ ꯑꯗꯣ ꯑꯁ ꯁꯥꯁꯦ ꯄꯥꯝꯗ꯭ꯔꯦꯅꯦ ꯍꯥꯏꯕꯗꯤ ꯀꯥꯡꯁꯣꯏꯒꯨꯝꯕ ꯆꯝꯐꯨꯠꯀꯨꯝꯕ ꯈꯤꯇꯪ ꯍꯥꯏ
ꯑꯦ ꯑꯩꯗꯤ ꯂꯩꯔꯗꯤ ꯆꯥꯒꯅꯤ ꯂꯩꯇꯕ ꯋꯥꯅꯤ
ꯑꯁ ꯑꯁꯤ ꯁꯟꯗꯦꯗꯩꯁꯨ ꯑꯣꯏꯔꯁꯨ ꯑꯣꯏꯕꯅꯤ ꯎꯝ ꯆꯕꯂ ꯍꯥꯎꯗꯅ ꯑꯗꯨꯗꯤ
ꯁꯥꯕ ꯂꯥꯛꯀꯦ
ꯅꯣꯡꯋꯥ ꯐꯖꯅ ꯑꯁ ꯅꯪꯁꯦ ꯁꯥꯗ ꯁꯟꯁꯥ ꯄꯥꯝꯕ꯭ꯔꯥ ꯑꯣꯛꯁꯥ ꯄꯥꯝꯕ꯭ꯔꯥ ꯅꯠꯇ꯭ꯔꯒ ꯌꯦꯟ ꯄꯥꯝꯕ꯭ꯔꯥ ꯌꯦꯟ ꯌꯦꯟꯅꯗꯤ ꯌꯦꯣ ꯃꯈꯟ ꯑꯗꯨꯝ ꯂꯩꯗꯤ ꯂꯩꯔꯦꯕꯀꯣ
ꯌꯦꯟꯁꯦ ꯂꯣꯀꯦꯜꯒꯤꯒ ꯑꯃꯨꯛꯒ ꯁꯟꯁꯥ ꯑꯗꯨꯒ ꯁꯤ ꯄꯥꯝꯃꯦ ꯍꯣꯏ ꯅ ꯄꯤꯖꯒꯦ ꯍꯥꯏꯔꯣ
ꯀ ꯀꯩꯅꯩꯅꯣ ꯏ
ꯏꯁ ꯋꯥꯔꯤꯗꯤ ꯄꯤꯖꯗ꯭ꯔꯦꯗꯤ
ꯁ ꯑꯦꯁ ꯅꯣꯡ ꯀꯗꯁ ꯄꯤꯖꯒꯦ ꯀꯩꯅꯣꯅꯦ ꯅꯣꯏꯗ ꯄꯤꯖꯗ꯭ꯔꯦ ꯀꯅꯥꯗ ꯄꯤꯌꯣ ꯍꯥꯏꯕꯅꯣ
ꯑꯗꯨꯟꯅꯦ ꯑꯗꯨꯟꯅꯦ
ꯁꯅ ꯑꯁ ꯅꯣꯡꯄꯗ ꯍꯥꯏ
ꯎꯝ
ꯉꯁꯨ ꯈꯥꯗ ꯅ ꯍꯣꯏ ꯂꯩꯔ ꯀꯥꯟꯗ ꯍꯥ ꯇꯧꯔꯛꯑꯅꯤꯍ ꯄꯪꯅ ꯀꯗ ꯍꯥꯏ ꯑ ꯑꯗꯨꯅꯦ ꯑꯗꯨ ꯎꯝ ꯇꯧꯔꯀꯥꯟꯗ ꯑꯩ ꯁꯪꯗꯦ ꯑꯩ ꯁꯨꯃꯥꯏꯅ ꯆꯠꯂꯤꯌꯦ ꯑꯩ ꯏꯃꯥꯟꯅꯕ ꯑꯃꯒ ꯀꯩꯒꯦꯅ ꯑꯗꯨꯝ ꯆꯠꯂꯤꯌꯦ ꯑꯩ ꯅꯪꯗ꯭ꯔꯔꯤ ꯑꯩ ꯁꯨꯃꯥꯏꯅ ꯇꯧꯔꯦ ꯑꯩ ꯕꯤꯇꯡ ꯆꯠꯂꯤꯒꯦꯅ ꯇꯧꯔꯒ ꯂꯩ ꯑꯩ ꯑꯗꯨꯗꯨꯗꯤ ꯑꯩ ꯈꯪꯗ꯭ꯔꯤꯀꯣ ꯅꯣꯡ ꯐꯨꯗꯣꯛ ꯍꯥꯏꯕ ꯑꯃ ꯂꯩꯗꯅ
ꯉꯁꯤ ꯀꯥꯏꯗ ꯆꯛꯀꯦ
ꯑꯁ ꯉꯁꯤꯗꯤ ꯍꯣꯏ ꯃꯇꯝ ꯂꯦꯟꯕ ꯑꯣꯏꯅ ꯁꯪꯒꯣꯝ ꯑꯗꯨꯝ ꯊꯥꯛꯑꯒ ꯂꯩ
ꯑ ꯌꯥꯝ ꯐꯩ ꯀꯣ ꯅꯪꯗꯤ ꯏꯅꯥ ꯌꯥꯝ ꯈꯨꯜꯂꯦꯀꯣ ꯅꯨꯡꯇꯤꯒꯤ ꯁꯥꯁꯨ ꯆꯥꯏ
ꯑꯁ ꯅꯣꯏꯅ ꯎꯪ ꯁꯪꯒꯣꯝ ꯍꯥꯏꯔꯒ ꯎꯪ ꯁꯪꯒꯣꯝꯗ ꯅꯪ ꯅꯣꯏꯅ ꯈꯜꯂꯒ ꯂꯩ ꯎꯪ ꯁꯪꯒꯣꯝꯗꯨꯅ
ꯁꯪꯒꯣꯝ ꯊꯛꯑꯗꯤ ꯏꯅꯥꯛ ꯈꯨꯠꯂꯦ ꯍꯥꯏꯅꯦ
ꯑꯁ ꯁꯪꯒꯣꯝ ꯊꯛꯄ ꯃꯤꯗꯣ ꯏꯤꯅꯥꯛ ꯈꯨꯜꯂꯦꯌꯦ ꯀꯩ ꯎꯝ ꯂꯣꯢꯔꯦꯍꯦ
ꯂꯣꯏꯗ꯭ꯔꯤ ꯂꯣꯏꯗ꯭ꯔꯤ
ꯀꯔꯤ ꯂꯥꯢ ꯂꯥꯏꯔꯕ ꯃꯆꯥꯁꯨ ꯎꯝ ꯁꯪꯒꯣꯝꯗꯤ ꯊꯛꯄ ꯉꯝꯃꯤꯍꯦ
ꯑꯁ ꯑꯩꯗꯤ ꯊꯛꯄ ꯉꯝꯗꯦ ꯂꯥꯏꯔꯃꯟꯕꯒꯤ ꯑꯣꯏꯔ ꯅꯤ ꯑꯗꯨꯗꯤ
ꯑꯗꯨ ꯑꯣꯏꯔꯃꯣꯢꯗ ꯅꯣꯏꯅ ꯀꯩꯅꯣ ꯊꯛꯇꯕꯒꯤ ꯀꯩꯅꯣ ꯇꯧꯕ ꯑꯣꯏꯔꯝꯅꯤꯗ
ꯌꯥꯝꯋꯥꯢꯍꯦ
ꯁꯪꯒꯣꯝꯖꯨ ꯍꯣꯏ ꯐ꯭ꯔꯦꯁ ꯑꯣꯏꯔꯗꯤ ꯍꯧꯗꯤ ꯍꯧꯗꯝꯅꯦ ꯍꯥꯏꯗꯤ ꯀꯩꯅꯣ ꯃꯅꯝ ꯎꯝ ꯃꯤ ꯃꯤꯗ ꯂꯩꯌꯦꯗꯅ ꯍꯥꯏꯗꯤ ꯑꯦ ꯃꯅꯝꯀꯟ ꯃꯅꯝ ꯀꯟꯕꯁꯤꯡꯁꯦ ꯆꯥꯅꯤꯡꯗꯦ ꯍꯥꯏꯕꯒꯨꯝꯕ ꯂꯩꯕꯗꯣ ꯑꯁ ꯏꯃꯥꯅ ꯄꯣꯔꯛꯄ ꯒꯥꯟꯅꯏ ꯁꯪꯒꯣꯝ ꯈꯛꯇ ꯊꯥꯛꯔꯒ ꯂꯥꯛꯑꯦ ꯁꯪꯒꯣꯝ ꯂꯧ ꯏꯤꯁ ꯐꯁ ꯃꯤ ꯑꯣꯗ ꯀꯩꯅꯣ ꯑ
ꯉꯥꯎꯊꯣꯛꯄ꯭ꯔꯕ ꯁꯪꯒꯣꯝ ꯊꯥꯛꯕꯗꯣ
ꯑꯦ ꯀꯅꯥꯅ ꯍꯥꯏꯕ ꯁꯪꯉꯣ
ꯑ ꯁꯒꯣꯝ ꯗꯤ ꯀꯨꯆꯨ ꯀꯨꯝꯕꯗꯣ ꯀꯩꯅꯣ ꯇꯧꯕꯅꯦꯕ ꯐꯕꯅꯦ ꯍꯥꯏꯕꯅꯤꯅ
ꯖꯦꯟꯗꯤꯕ ꯉꯥꯗꯅꯦ ꯑꯗꯨꯗꯤ ꯁꯤꯡꯒꯣꯝ ꯊꯥꯑꯔꯣꯢ ꯑꯩꯁ ꯃꯆꯨꯗꯣ ꯉꯧꯔꯛꯑꯗꯤ ꯏ ꯃꯨꯕ ꯃꯤꯖꯤꯡꯖꯤ ꯐꯖꯅ ꯊꯛꯑꯝꯅꯤꯍꯦ
ꯑꯤꯁ ꯌꯦꯔꯨꯝꯒꯨꯝꯕ ꯗꯥꯏꯇꯤꯡ ꯇꯧꯕ ꯑꯩꯈꯣꯏꯗꯤ ꯁꯪꯒꯣꯝꯒꯨꯝꯕ ꯊꯛꯄꯗꯤ ꯀꯝꯄ꯭ꯂꯦꯛ ꯁꯟ ꯌꯥꯝ ꯐꯕꯟꯅꯦꯍꯦ ꯅꯪꯗꯨꯗꯤ ꯁꯪꯒꯣꯝ ꯑꯣꯏꯔꯝꯃꯔꯣꯏ ꯑꯗꯨꯗꯤ
ꯅ ꯑꯉꯥꯡꯗꯒꯤ ꯊꯥꯔꯛꯄ ꯑꯣꯏꯔꯗꯤ ꯅꯪꯁꯦ ꯀꯨꯆꯨꯁꯦ ꯆꯦ ꯒꯨꯝꯅ ꯀꯩꯅꯣ ꯉꯧꯔꯝꯒꯅꯤ ꯑꯗꯨꯗꯤ
ꯑꯗꯨꯗꯤ ꯅꯪꯒꯤꯗꯣ ꯁꯪꯒꯣꯝ ꯑꯣꯏꯔꯝꯃꯔꯣꯏꯕ
ꯎꯝ ꯅꯪ ꯅꯪꯅ ꯑꯩꯅ ꯁꯪꯒꯣꯝ ꯍꯥꯏꯕ ꯀꯥꯟꯗ ꯅꯪꯅ ꯈꯟꯕꯗꯨꯒ ꯑꯩꯅ ꯍꯥꯏꯕꯁꯤ ꯒ ꯎꯝ ꯒ꯭ꯌꯥꯟ ꯅꯪꯅ ꯁꯪꯒꯣꯝꯅꯦ ꯀꯩꯅꯣ ꯁꯪꯒꯣꯝ ꯍꯥꯏꯖꯦ ꯁꯟꯁꯥꯗꯒꯤ ꯊꯣꯛꯇꯕ ꯆꯠꯂꯦ
ꯀ꯭ꯔꯤꯅꯣꯗꯨꯗꯤ ꯗꯨꯀꯥꯟꯒꯤꯔꯣ
ꯗꯨꯀꯥꯟ ꯑ ꯗꯨꯀꯥꯟꯒꯤ ꯁꯪꯒꯣꯝ ꯑꯕ ꯇꯥꯔꯦ ꯍꯣꯏ
ꯌꯥꯔꯦ ꯅꯆꯤꯟ ꯊꯤꯒꯅꯣ ꯈꯪꯔꯦ
ꯑꯗꯨ ꯍꯥꯏꯕꯅꯤꯗ ꯁꯪꯒꯣꯝ ꯑꯣꯏꯅ ꯍꯥꯏꯕ ꯋꯥꯅꯤꯗ
ꯑꯁ ꯂꯣꯏꯔꯦꯍꯦ ꯀꯅꯥ ꯀꯅꯥ ꯂꯩꯒꯦ ꯑꯗꯨꯗꯤ
ꯍꯧꯖꯤꯛꯗꯤ ꯑꯗꯨꯝ
ꯍꯥ
ꯇꯟꯅ ꯂꯩꯑꯦ
ꯅꯊꯟꯗ ꯀꯩꯒꯤ ꯂꯩꯔꯤꯅꯣ
ꯎꯝ ꯏꯁ ꯅꯪ ꯂꯥꯛꯇꯅ ꯅꯪ ꯂꯩꯔꯗꯤ ꯈꯔ ꯄꯥꯗꯕ
ꯍꯥ
ꯅꯪ ꯂꯩꯔꯤꯗꯤ ꯈꯔ ꯐꯒꯗꯕ ꯅꯪ ꯅꯪꯁꯨ ꯂꯥꯏꯔꯤꯁꯨ ꯂꯩꯇꯦ ꯑꯗꯨꯒ ꯏꯊꯟꯗ ꯂꯩꯕ ꯇꯥꯔꯦ ꯀꯩꯅꯣ
ꯀꯣꯏꯔꯣꯏ ꯂꯩꯥꯏꯔꯅꯤꯕꯥꯅꯤ
ꯎꯝ ꯏꯕꯥꯅꯤ ꯅꯪ ꯅꯪ ꯂꯩꯗꯕꯒꯤꯅꯦ ꯁꯦꯝꯅꯦ ꯑꯩ ꯑꯗꯨꯒꯤ ꯏꯊꯟꯗ ꯂꯩꯕꯅꯦ
ꯃꯥꯅꯦ ꯃꯥꯅꯦ
ꯅꯪ ꯂꯩꯔꯗꯤ ꯑꯁ ꯆꯥꯛ ꯊꯣꯡꯉꯣ ꯀꯩꯅꯣ ꯇꯧꯔꯒ ꯆꯥꯛ ꯌꯦꯟꯁꯥꯡꯗꯤ ꯊꯣꯡ ꯏꯁ ꯆꯥꯛ ꯌꯦꯟꯁꯥꯡ ꯊꯣꯡꯕ ꯍꯩꯇꯕ
ꯎꯝ ꯏꯆꯦ ꯉꯥꯛꯇ ꯊꯣꯡꯉꯦ ꯌꯨꯝꯗꯗꯤ ꯑꯩ ꯑꯝꯇ ꯊꯣꯡꯗ꯭ꯔꯤꯌꯦ ꯌꯨꯝ ꯏꯃꯥ ꯏꯄꯥꯥꯟ ꯅꯥꯕ ꯑꯣꯏꯔꯗꯤ ꯑꯗꯨꯝ ꯑꯩꯅ ꯊ ꯑꯝꯇ ꯊ ꯑꯩꯗꯤ ꯆꯥꯛꯄꯨꯗꯤ ꯊꯣꯡꯕ ꯍꯩꯔꯦꯗ
ꯆꯥꯛ ꯌꯦꯟꯁꯥꯡ ꯊꯣꯡꯕ ꯍꯩꯔꯒꯦ ꯋꯥꯅꯤꯍꯦ ꯆꯥꯛ ꯌꯦꯟꯁꯥꯡ ꯊꯣꯡꯕ ꯍꯩꯅꯤꯡꯉꯥꯏ ꯇꯝꯃꯣꯏꯍ
ꯇꯝꯔꯤꯅꯦ ꯍꯣꯏ
ꯏꯕꯥꯅꯤ ꯂꯩꯃꯤꯟꯅꯒꯗꯕꯁꯦ ꯋꯥꯏꯑꯦꯍꯦ
ꯋꯥꯤꯗꯤ ꯑꯦꯁ ꯆꯍꯤ ꯀꯌꯥ ꯁꯨꯔꯒꯦ ꯀꯥꯎꯈ꯭ꯔꯦ ꯑꯥ
ꯑꯩꯁ ꯁꯤꯗꯤ ꯍꯥꯏꯔꯅꯨꯗ
ꯑꯁ ꯀꯩꯁꯨ ꯀꯥꯏꯗꯦ ꯍꯥꯏꯔꯛꯑꯣ
ꯀꯩꯅꯣ ꯑꯩ ꯇ꯭ꯋꯦꯟꯇꯤ ꯅꯥꯏꯟ ꯁꯨꯔꯦ
ꯑꯣ ꯃꯥꯏꯈꯥ
ꯅꯪꯒꯤ
ꯐꯇꯤ
ꯑꯠꯆꯥ ꯑꯗꯨꯗꯤ ꯌꯥꯝ ꯅꯥꯛꯏꯅ
ꯑ
ꯎ ꯅꯤꯐꯨ ꯈꯛꯇ ꯉꯥꯏꯔꯤꯌꯦꯦ ꯅꯤꯐꯨ ꯈꯛꯇ ꯛꯇ ꯉꯥꯏꯔꯤꯑꯕ ꯑꯉꯥꯡ ꯌꯥꯝ ꯑꯣꯏꯔꯤꯑꯕ ꯍꯥꯏꯗꯤ
ꯑꯗꯣ ꯌꯥꯝ ꯂꯥꯞꯄꯅ ꯌꯥꯝ ꯂꯥꯞꯄ ꯅꯠꯇꯦꯕ
ꯎꯝ
ꯏ ꯆꯍꯤꯗꯕꯨ ꯏꯁ
ꯃꯥꯅꯦ ꯃꯥꯅꯦ
ꯑꯝ
ꯆꯍꯤꯍꯤ ꯏꯁ ꯗꯁ ꯅꯝꯝꯕꯔ
ꯍꯥꯥ ꯑꯗꯨꯒ ꯅꯪꯅ ꯆꯥꯛ ꯏꯟꯁꯥꯡ ꯊꯣꯡꯕ ꯍꯩꯇꯦ ꯑꯗꯨꯅꯤ ꯑꯩꯅ ꯍꯧꯖꯤꯛꯁꯦ ꯁꯥꯎꯅꯤꯡꯉꯤꯁꯦ
ꯇꯝꯃꯗꯤ ꯍꯥꯏꯗꯣꯏꯅꯦ
ꯍꯣꯏ ꯆꯥꯛ ꯌꯦꯟꯁꯥꯡꯗꯨꯕꯨ ꯅꯪꯅ ꯅꯪꯅ ꯊꯣꯡꯗ꯭ꯔꯗꯤ ꯀꯅꯥꯅ ꯊꯣꯡꯉꯗꯕ
ꯍꯥꯥ
ꯅꯪꯅ ꯆꯥꯛ ꯏꯟꯁꯥꯡ ꯊꯣꯡꯗ꯭ꯔꯗꯤ ꯀꯅꯥꯅ ꯊꯣꯡꯒꯗꯕꯅꯣ ꯍꯥꯏ ꯋꯥꯅꯦꯗ ꯅꯪꯅ ꯆꯥꯛ ꯏꯟꯁꯥꯡꯗꯣ
ꯅꯪꯅ ꯊꯣꯡꯗꯣꯏꯅꯦ ꯅꯪꯅ ꯊꯣꯡꯗꯣꯏꯅꯦ ꯑꯩꯗꯤ ꯃꯍꯥꯔꯥꯅꯤꯒꯨꯝꯅ ꯂꯩꯗꯣꯏꯅꯦ
ꯍꯣꯏ ꯅꯪꯉꯣ ꯅꯪꯉꯣꯟꯗ ꯍꯥꯏꯔꯤꯖꯦ ꯑꯩꯅ ꯃꯍꯥꯔꯥꯅꯤ ꯑꯣꯏꯅꯗꯤ ꯊꯝꯗꯤ ꯊꯝꯒꯅꯦꯕꯀꯣ ꯑꯗꯨ ꯑꯣꯏꯔꯖꯨ ꯅꯪꯅ ꯆꯥꯛ ꯏꯟꯖꯥꯡ ꯊꯣꯡꯕ ꯍꯩꯗꯦ ꯁꯤꯗꯤ ꯑꯩ ꯎꯝ ꯅꯣꯛ ꯅꯣꯡꯄꯗꯣꯛ ꯂꯩꯗꯅ ꯍꯥꯏꯕꯗꯤ ꯑꯩꯅ ꯅꯨꯡ ꯅꯨꯡꯇꯤꯒꯤ ꯆꯥꯛ ꯏꯟꯁꯥꯡ ꯊꯣꯡꯉꯨ ꯍꯥꯏꯕ ꯅꯠꯇꯦꯕꯀꯣ ꯑꯗꯣꯁꯨ ꯅꯣꯡ ꯐꯗꯣꯛ ꯑꯃ ꯂꯩꯗꯅ ꯑꯍ
ꯅꯣꯛꯅꯤꯡꯉꯦ ꯑꯩ
ꯑꯗꯨꯗꯣ ꯅꯪꯅ ꯆꯥꯡ ꯏꯟꯁꯥꯡ ꯊꯣꯡꯕ ꯍꯩꯗꯦ ꯁꯤꯗꯤ ꯏꯁ
ꯑꯁ ꯂꯣꯏꯔꯦꯍꯦ
ꯍꯦꯟ ꯃꯟꯗ꯭ꯔꯣ ꯍꯥꯏ ꯋꯥꯅꯤꯗ
ꯍꯦꯜꯂꯦ ꯍꯦꯜꯂꯦ ꯉꯁꯤꯗꯒꯤ ꯇꯝꯕ ꯍꯧꯔꯅꯤ
ꯑꯗꯣ ꯍꯣꯏ ꯆꯝꯐꯨꯠ ꯑꯇꯣꯞꯄ ꯊꯣꯡꯕ ꯍꯩꯇ꯭ꯔꯁꯨ ꯍꯥ ꯆꯝꯐꯨꯠ ꯀꯨꯝꯕ ꯑ ꯁꯧꯒ꯭ꯔꯤꯒꯨꯝ ꯆꯝꯐꯨꯠꯀꯨꯝꯕ ꯁꯧꯒ꯭ꯔꯤꯒꯨꯝꯕ ꯅꯠꯇ꯭ꯔꯒ ꯀꯪꯁꯣꯏꯒꯨꯝꯕ ꯑꯗꯨꯒꯨꯝꯕꯗꯣ ꯊꯣꯡꯕ ꯍꯩꯌꯣꯍꯦ ꯑꯗꯨꯗꯤ ꯋꯥꯅꯤ ꯍꯦ ꯑꯪ ꯑꯁ
ꯍꯩꯔꯗꯤ ꯂꯣꯏꯔꯦ ꯀꯩꯅꯣ
ꯅꯪꯅ ꯍꯩꯃꯟꯗꯔꯗꯤ ꯎꯝ ꯑꯩꯉꯣꯟꯗ ꯂꯥꯛꯑꯣ ꯑꯩ ꯇꯝꯕꯤꯒꯦ ꯁꯦꯁ
ꯑꯁ ꯁꯣꯔ ꯌꯥꯝ ꯑ ꯌꯥꯝ ꯋꯥꯌꯦ
ꯀꯩ ꯋꯥꯕꯅꯣ
ꯈꯪꯗꯦ ꯐꯣꯟ ꯐꯣꯟ ꯇꯧꯃꯟꯕꯒꯤꯔꯥ ꯈꯪꯗꯦ
ꯋꯥꯅꯣ ꯋꯥꯅꯣ
ꯋꯥꯔꯦ ꯋꯥꯔꯦ ꯅꯆꯦꯁꯦ
ꯋꯥꯕ ꯍꯥꯏꯁꯤꯗꯤ ꯍꯣꯏ ꯊꯕꯛ ꯁꯨꯔꯥ ꯋꯥꯕ ꯍꯥꯏꯁꯤꯗꯤ ꯈꯤꯇꯪ ꯈꯟꯅꯕ ꯌꯥꯔꯅꯤ ꯑꯗꯣ ꯑꯁ
ꯊꯕꯛ ꯁꯨꯗꯦꯍꯦ ꯍꯌꯦꯡ ꯀꯗꯥꯏ ꯆꯠꯀꯅꯤꯅ
ꯍꯌꯦꯡꯔꯣ
ꯑꯥ
ꯍꯌꯦꯡꯗꯤ ꯑꯗꯨꯝ ꯂꯩꯅꯤ ꯑꯩꯗꯤ
ꯑꯣ
ꯊꯕꯛ ꯁꯨꯗꯕꯤꯗ ꯎꯝ ꯑꯗꯨꯝ ꯂꯩꯔꯒ ꯋꯥꯅꯤꯍꯦ ꯖꯤꯗꯤ ꯍꯥ
ꯊꯕꯛ ꯁꯨꯕ ꯌꯥꯗ꯭ꯔꯣ
ꯊꯕꯛꯇꯨꯅꯤꯅꯦ ꯍꯧꯖꯤꯛꯁꯦ ꯊꯕꯛ ꯍꯥꯏꯗꯨꯅꯤꯅꯦ ꯋꯥꯔꯤꯖꯦ
ꯍꯩꯍꯥ ꯒ꯭ꯌꯃꯦꯟ ꯇꯥꯗꯦꯗ
ꯇꯥꯕ꯭ꯔꯣ
ꯇꯥꯏꯌꯦ ꯇꯥꯏꯌꯦ ꯅꯪꯒꯤ ꯈꯣꯟꯖꯦꯟꯁꯤꯅ ꯇꯥꯅꯤꯡ ꯕꯅ ꯑꯗꯨꯝ ꯇꯥꯔꯒ ꯂꯩꯌꯦ
ꯇꯥꯔꯗꯤ ꯐꯔꯦ
ꯇꯥꯅꯤꯡꯕꯅ ꯇꯥꯅꯤꯡꯕꯅ ꯑꯩ ꯑꯗꯨꯅꯤ
ꯅꯨꯡꯁꯤꯠ ꯌꯥꯝ ꯁꯥꯏꯀꯣ ꯍꯟꯗꯛ ꯃꯔꯛꯁꯦ
ꯑꯩꯁ ꯍꯟꯗꯛꯁꯦ ꯎꯝ ꯁꯥꯕꯗꯤ ꯍꯦꯟꯁꯦꯖꯂꯛꯑꯕꯅꯤ
ꯎꯝ ꯅꯣꯡ ꯇꯥꯕ꯭ꯔꯣ ꯅꯣꯏꯔꯣꯝꯗ
ꯅꯣꯡ ꯎꯖꯤ ꯇꯥꯔꯦ ꯅꯣꯡ ꯇꯥꯗꯦ ꯅꯨꯡꯁꯥ ꯁꯥꯕꯗꯅ ꯎꯝ
ꯑꯇꯩ ꯃꯐꯝꯗꯗꯤ ꯅꯣꯡ ꯇꯥꯏ ꯍꯥꯏꯕ